ꯇꯥꯏꯌꯦ ꯇꯥꯏ ꯌꯦ ꯇꯔꯕꯣ ꯅꯪꯗꯤ
ꯇꯥꯔꯦ ꯇꯥꯔꯦ
ꯀꯩꯗꯧꯔꯃꯤꯅꯣ
ꯇꯨꯝꯃꯝꯕꯅꯤꯗ ꯍꯤꯄꯝꯕꯅꯦ ꯋꯥꯗ
ꯎꯝ ꯇꯥꯏ ꯀꯔꯤ ꯁꯅꯩꯅꯦꯁꯦ ꯍꯥꯁꯦ ꯀꯔꯤ ꯀꯔꯤ ꯁꯥꯟꯅꯒꯦ ꯅꯪꯕꯣ ꯍꯝ ꯀꯔꯤ ꯁꯥꯟꯅꯒꯦꯕ ꯅꯪꯕꯨ ꯀꯩꯀꯩ ꯃ ꯃꯁꯥꯟꯅꯅꯣ ꯅꯪ ꯁꯥꯟꯅꯩꯕꯣ
ꯑꯣ ꯀꯩꯅꯣ ꯂꯝꯖꯦꯟ ꯆꯦꯜꯂꯨꯕꯅꯦ ꯂꯝꯖꯦꯟ ꯆꯦꯜꯂꯨꯔꯒ ꯁꯤꯗ ꯑꯣꯄꯟ ꯖꯤꯝ ꯑꯃ ꯂꯩꯌꯦ ꯑꯗꯨꯗ ꯉꯥꯍꯥꯛ ꯃꯨꯛꯄꯤ ꯁꯥꯟꯅꯔꯨꯕ
ꯂꯝꯖꯦꯟ ꯆꯦꯟꯕꯗꯤ ꯅꯨꯡꯇꯤꯒꯤ ꯆꯥꯡ ꯅꯥꯏꯅ ꯆꯦꯟꯕ꯭ꯔꯥ ꯅꯠꯇ꯭ꯔꯒ ꯅꯣꯡ ꯐꯥꯗꯣꯛ ꯋꯥꯀꯤꯡ ꯑꯗꯨꯝ ꯆꯦꯜꯂꯤꯔ ꯀꯃꯥꯏꯅ ꯇꯧꯔꯤꯅꯣ
ꯅꯨꯡꯇꯤꯒꯤ ꯆꯥꯡ ꯅꯥꯏꯅ ꯆꯦꯟꯕꯅꯦ ꯑꯗꯨꯡꯒꯥꯟ ꯅꯨꯃꯤꯠ ꯇꯔꯨꯛꯅꯤꯃꯨꯛ ꯆꯦꯜꯂꯨꯔꯒ ꯑꯩꯗꯣ ꯅꯨꯃꯤꯠ ꯅꯤꯅꯤ ꯑꯗꯨꯃꯥꯏꯅ ꯂꯦꯞꯄꯨꯔꯦ
ꯅꯨꯃꯤꯠ ꯅꯤꯅꯤ ꯃꯨꯛ ꯂꯦꯞꯄꯨꯔꯦꯕ
ꯀꯩꯗꯧꯔꯝꯃꯤꯅꯣ ꯅꯪꯗꯤ
ꯑꯩꯖꯨ ꯆꯥꯛ ꯇꯣꯛꯄꯒꯤ ꯐꯃꯨꯡꯗ ꯁꯨꯝ ꯍꯤꯞꯄꯝꯃꯤꯅꯦ ꯍꯥꯏ ꯇꯥꯌꯦ
ꯑꯣ
ꯀꯩꯖꯥꯡ ꯆꯥꯔꯒꯦ ꯅꯪꯗꯤ
ꯏꯟꯖꯥꯡ ꯑꯁꯤꯗꯤ ꯀꯥꯡꯁꯣꯏ ꯑꯝꯒ ꯃꯣꯔꯣꯛ ꯃꯦꯠꯄ ꯑꯃꯒ ꯑꯣꯏꯅ ꯇꯧꯁꯜꯂꯦ
ꯑꯣ ꯑꯁ ꯑꯗꯨꯖꯨ ꯑꯗꯨꯝ ꯆꯥꯕꯗꯤ ꯑꯗꯨꯝ ꯌꯥꯔꯤ ꯄꯣꯠꯅꯤꯅꯦ
ꯌꯥꯅꯕꯅ ꯇꯧꯔꯤꯅꯤꯅꯦꯍꯦ ꯂꯥꯏꯔꯔꯦꯅꯦ
ꯅꯣꯏꯅ ꯂꯥꯏꯔꯦ ꯍꯥꯏꯗꯣ ꯑꯩꯈꯣꯏꯗꯩ ꯍꯦꯟꯅ ꯂꯥꯏꯔꯕ ꯆꯥꯠꯂꯣ
ꯑꯁ ꯀꯥꯏꯗꯅꯣ ꯅꯣꯏꯗꯤ ꯐꯤꯕꯝꯠ ꯇꯤ ꯐꯔꯤꯍꯦ
ꯑꯣꯏꯁ ꯁꯣꯝ ꯅꯥꯀꯟꯗ ꯏꯕꯨꯉꯣ ꯏꯃꯥꯒ ꯏꯄꯥꯒꯗꯨꯗꯤ ꯀꯣꯛꯆꯥꯎꯕꯤ ꯀꯥ ꯂꯩꯔꯝꯅꯤ ꯃꯣꯏꯗꯤ ꯑꯩꯈꯣꯏ ꯈꯟꯕꯗ
ꯀꯩ ꯀꯩ ꯀꯍꯜꯂꯤꯅꯣꯅꯦ
ꯑꯁ ꯑꯈꯣꯏꯅꯕꯨꯗꯤ ꯑꯩꯅꯕꯨꯗꯤ ꯀꯩꯝ ꯈꯜꯂꯨꯅꯨ ꯍꯨꯢ ꯌꯥꯔꯦ ꯃꯦꯟꯅ ꯑꯩꯈꯣꯏꯁꯦ ꯅꯤꯄꯥꯝꯆꯅꯤꯅ ꯍꯥꯏꯕꯅꯦ ꯑꯗꯨ ꯈꯪꯗꯦ ꯃꯣꯏꯅ ꯁꯨꯝ ꯃꯨ ꯑꯣꯏꯅꯗꯤ ꯀꯩꯗꯧꯅꯤꯡꯉꯤꯅꯣ ꯈꯣꯠꯅꯤꯡꯉꯤꯅꯣꯅ ꯁꯨꯝ ꯍꯪꯕ ꯍꯥꯏꯇꯥꯔꯦ
ꯄꯥꯈꯠ ꯆꯔꯤꯅꯤꯅꯦ
ꯑꯩꯅꯗꯤ ꯑꯦ ꯑꯩ ꯁꯣꯏꯗꯅ ꯅꯣꯡꯃ ꯍꯥꯏꯔꯛꯀꯦ ꯑꯗꯨꯝ ꯀꯥꯟꯗ ꯑꯣꯏꯅ ꯍꯥꯏꯒꯦ ꯍꯧꯖꯤꯛꯄꯒꯤ ꯑꯣꯏꯅꯗꯤ ꯑꯩ ꯀꯩꯁꯨ ꯍꯥꯏ ꯍꯥꯏꯅꯤꯡꯕ ꯑꯄꯥꯝꯕ ꯑꯃꯠꯇ ꯂꯩꯇꯦ ꯅꯣꯏꯅ ꯍꯥꯏꯔꯤꯁꯤ
ꯑꯣ ꯐꯩꯌꯦ ꯑꯗꯨꯃꯥꯏ ꯇꯧꯕꯗꯨꯅ ꯏꯃꯥ ꯏꯄꯥ ꯋꯥꯍꯜꯂꯣꯏꯗꯝꯅꯦ
ꯎꯝ ꯅꯣꯡ ꯇꯥꯕ꯭ꯔꯣ
ꯅꯣꯡ ꯇꯥꯏꯅꯦ
ꯒꯟꯅ ꯇꯥꯕ꯭ꯔꯣ ꯇꯞꯅ ꯇꯥꯕ꯭ꯔꯣ
ꯀꯟꯅ ꯇꯥꯔꯝꯕꯅꯦ ꯍꯧꯖꯤꯛꯇꯤ ꯑꯃꯨꯛ ꯈꯤꯇꯪꯗꯤ ꯄꯥꯊꯔꯦ ꯅꯣꯏ ꯑꯗꯨꯗꯗꯤ ꯇꯥꯕ꯭ꯔꯣ
ꯇꯥꯏ ꯇ ꯉꯁꯤꯗꯤ ꯑꯈꯣꯏꯒꯤ ꯂꯩꯔꯤꯕ ꯃꯅꯤꯄꯨꯔꯒꯤ ꯂꯝꯗꯝꯖꯤ ꯒꯤ ꯑꯌꯥꯝꯕ ꯃꯐꯝꯁꯤꯡꯗ ꯅꯣꯡꯁꯦ ꯄꯥꯛꯇꯛꯅꯅ ꯇꯥꯕ ꯃꯥꯜꯂꯤꯀꯣ
ꯑ ꯇꯥꯕ ꯃꯥꯜꯂꯦ ꯉꯁꯤꯗꯤ ꯇꯥꯕꯅ ꯐꯩꯌꯦ ꯍꯥꯏꯗꯤ ꯍꯧꯖꯤꯛꯁꯦ ꯂꯧꯁꯤꯡꯒꯤ ꯃꯇꯝ ꯑꯣꯏꯅꯔꯝꯅꯤꯅꯅꯦ ꯏꯁꯤꯡ ꯂꯩꯇꯕꯒꯤ ꯑꯋꯥꯕ ꯀꯌꯥꯗꯣ ꯃꯥꯏꯌꯣꯛꯅꯗꯅꯕ ꯈꯔ ꯇꯣꯏꯅ ꯇꯥꯔꯛꯑꯗꯤ ꯐꯒꯗꯕꯅꯦ
ꯑꯗꯨꯅꯦ ꯍꯥꯏꯗꯤ ꯂꯧꯎ ꯁꯤꯡꯎꯒꯤ ꯃꯇꯝ ꯑꯣꯏꯕꯅꯤꯅ ꯏꯁꯤꯡ ꯐꯪꯗ꯭ꯔꯗꯤ ꯀꯃꯥꯏꯅ ꯂꯧꯎ ꯁꯤꯡꯎ ꯇꯧꯒꯅꯤ
ꯎꯝ
ꯍꯥꯏꯗꯤ ꯂꯧ ꯊꯥꯕ ꯐꯧ ꯂꯣꯛꯄ ꯍꯥꯏꯁꯤꯗꯕꯨ ꯈ꯭ꯋꯥꯏꯗꯒꯤ ꯃꯆꯥꯛ ꯑꯣꯏꯔꯤꯖꯦ ꯏꯁꯤꯡꯅꯦꯕ
ꯃꯥꯅꯦ ꯃꯥꯅꯦ
ꯏꯁꯤꯡꯁꯤꯕꯨ ꯍꯦꯛ ꯌꯥꯎꯗ꯭ꯔꯗꯤ ꯎꯝ ꯂꯧꯁꯤꯡꯗꯣ ꯗꯨꯝ ꯆꯍꯤ ꯑꯝꯒꯤ ꯗꯨꯝ ꯀꯩꯝ ꯀꯥꯟꯅꯗꯣꯏꯅꯤ ꯄꯥꯜꯂꯣꯏꯗꯣꯏꯅꯤ ꯅꯠꯇ꯭ꯔꯥ
ꯅꯣꯏꯗꯤ ꯑꯥ ꯅꯣꯏꯒꯤꯗꯤ ꯇꯨꯔꯦꯜ ꯂꯩꯗꯥꯏꯅꯦ
ꯎꯝ ꯎ ꯑꯩꯈꯣꯏꯒꯤꯗꯤ ꯇꯨꯔꯦꯜ ꯂꯩꯌꯦ ꯇꯨꯔꯦꯜꯁꯨ ꯂꯩꯔꯦ ꯑꯗꯨ ꯇꯨꯔꯦꯜꯒ ꯀꯦꯅꯦꯟꯒ ꯌꯥꯝ ꯊꯤ ꯅꯛꯅꯔꯦꯕꯀꯣ ꯑꯩ ꯍꯥꯏꯒꯦ ꯁꯦ ꯑꯩ ꯍꯥꯏꯒꯦꯁꯦ ꯃꯨꯟꯅ ꯇꯥꯎꯁꯦ ꯍꯥꯏꯗꯤ ꯑꯈꯣꯏꯒꯤ ꯌꯨꯝ ꯂꯩꯔꯤꯖꯦ
ꯑꯥ
ꯒꯤ ꯈꯣꯡꯀꯥꯞ ꯀꯨꯟ ꯀꯨꯟꯊ꯭ꯔꯥ ꯆꯠꯂꯒ ꯑꯗꯨꯝ ꯑꯈꯣꯏꯒꯤ ꯂꯕꯨꯛ ꯂꯩꯔꯦꯕ ꯒꯤꯗꯤ ꯑꯈꯣꯏ ꯂꯕꯨꯛꯁꯤꯅ ꯑꯃꯨꯛ ꯀꯃꯥꯏꯟ ꯇꯧꯒꯦ ꯍꯥꯏ ꯀꯥꯟꯗ ꯑꯈꯣꯏꯒꯤ ꯏꯁꯤꯡ ꯄꯨꯔꯛꯅꯞ ꯕ ꯀꯦꯅꯦꯜꯁꯦ
ꯎꯝ
ꯀꯦꯅꯦꯜꯁꯤꯗꯒꯤ ꯂꯧ ꯐꯩꯗꯣꯝ ꯑꯍꯨꯝ ꯅꯠꯇꯦ ꯑꯍꯨꯝ ꯅꯠꯇꯦ ꯑꯅꯤ ꯑꯅꯤ ꯍꯣꯏ ꯂꯧ ꯐꯩꯗꯣꯝ ꯑꯅꯤ ꯗꯨꯝ ꯀꯥꯟꯊꯣꯛꯑꯒ ꯃꯤꯒꯤ ꯂꯧ ꯐꯩꯗꯣꯝ ꯑꯅꯤ ꯀꯥꯟꯊꯣꯛꯑꯒ ꯑꯈꯣꯏ ꯂꯧ ꯂꯩꯔꯦꯞ
ꯑꯣ
ꯑꯗꯣ ꯎꯝ ꯏꯁꯤꯡꯒꯤꯗꯃꯛꯇꯗꯤ ꯑꯈꯣꯏꯒꯤꯗꯃꯛꯇꯗꯤ ꯀꯥ ꯍꯦꯟꯅ ꯋꯥꯗꯕ꯭ꯔꯥꯅ ꯈꯜꯂꯦ
ꯎꯝ
ꯑꯦ ꯏꯁꯤꯡ ꯍꯦꯛ ꯇꯥꯕꯒ ꯐꯪꯗꯣꯏꯁꯦ ꯑꯈꯣꯏꯒꯤ ꯂꯧꯐꯝꯅꯦꯕ ꯏꯁꯤꯡ ꯐꯪꯗꯣꯏꯁꯦ
ꯑꯣ
ꯏꯁ ꯑꯗꯨ ꯍꯥꯏꯔꯒ ꯍꯣ ꯑꯈꯣꯏꯒꯤ ꯂꯧꯐꯝꯗꯣ ꯉꯥ ꯃꯌꯥꯝ ꯂꯩꯒ꯭ꯔ ꯖꯥꯠꯅꯤꯗ
ꯎꯝ ꯑꯩꯈꯣꯏꯒꯤ ꯂꯧ ꯈꯔ ꯄꯥꯝ ꯄꯥꯟꯕ ꯍꯧꯅꯔꯛꯄꯒꯤ ꯇꯥꯏꯃꯤꯡꯗꯣ
ꯑꯝ
ꯑꯥꯎꯗ ꯌꯥꯝ ꯐꯥꯅꯒꯟꯕꯅꯤꯅꯦ ꯑꯈꯣꯏꯁꯨ ꯑꯈꯣꯏꯁꯨ ꯍꯦꯛ ꯍꯦꯛ ꯐꯥꯏꯌꯦꯕ
ꯑꯣ ꯂꯧꯁꯦ ꯌꯥꯝ ꯅꯨꯡꯉꯥꯏꯕ ꯑꯝ ꯂꯩꯔꯦ ꯂꯧ ꯍꯧꯔꯝꯗꯥꯏꯒꯤ ꯀꯃꯥꯏ ꯇꯧꯒꯦ ꯍꯥꯏ ꯀꯥꯟꯗ ꯑꯈꯣꯏꯒꯤ ꯂꯧꯁꯦ ꯂꯤꯡꯕꯅ ꯑꯝ ꯂꯩꯇ꯭ꯔꯣ
ꯑꯥ
ꯄꯥꯃꯦꯟ ꯇꯧꯕꯅ ꯑꯃ ꯂꯩꯔꯦ ꯒꯤ ꯂꯧ ꯂꯤꯡꯕꯅ ꯑꯃ ꯂꯩꯔꯦ ꯂꯧ ꯂꯤꯡꯕꯖꯤꯅ ꯃꯨꯛ ꯄꯥꯃꯤꯟꯅꯖꯤꯅ ꯃꯨꯛ ꯂꯧꯖꯦ ꯈꯣꯏꯗꯣꯛꯑꯒ ꯏꯁꯤꯡ ꯊꯥꯖꯜꯂꯒ ꯑꯩꯈꯣꯏ ꯔꯣꯇꯥ ꯒꯦꯇꯔꯖꯤꯅ ꯑꯨꯡꯊꯠꯂꯒ ꯐꯧꯖꯤ ꯑꯣꯏꯅ ꯐꯧ ꯃꯔꯨ ꯃꯔꯨꯖꯤ ꯑꯣꯏꯅ ꯍꯨꯟꯒꯤꯗꯣꯏꯅꯦꯕ ꯑꯗꯨꯒ ꯃꯥꯒꯤ ꯑꯈꯣꯏꯅ ꯉꯁꯤ ꯑꯥ ꯑꯣ ꯀꯩ ꯁꯨꯃꯥꯏ ꯇꯧꯕ ꯐꯧꯖꯦ ꯑꯈꯣꯏꯅ ꯑꯗꯨ ꯂꯧꯕꯨꯛꯇ ꯍꯨꯟꯒꯦ ꯍꯥꯏꯔꯗꯤ ꯑꯥ ꯑꯈꯣꯏꯅ ꯀꯃꯥꯏ ꯇꯧꯅꯤ ꯍꯦꯀꯥꯟꯗ ꯐꯧꯖꯦ ꯍꯥꯟꯅ ꯑꯈꯣꯏ ꯀꯣꯠꯇꯒꯤ ꯐꯧꯖꯦ ꯑꯈꯣꯏꯅ ꯊꯥꯅꯤꯡꯕ ꯐꯧꯗꯣ ꯀꯣꯊꯣꯛꯑꯅꯤꯗꯅ
ꯑꯥ
ꯑꯪꯒ ꯕꯣꯔꯥ ꯑꯝꯗ ꯍꯥꯜꯂꯅꯤ ꯑꯗꯣ ꯐꯧꯖꯦ ꯏꯁꯤꯡꯗ ꯇꯤꯡꯗꯣꯏꯅꯦꯕ ꯑꯩꯈꯣꯏꯅ ꯅꯨꯃꯤꯠ ꯅꯨꯃꯤꯠ ꯅꯤꯅꯤꯔ ꯅꯣꯡꯃꯔꯝ ꯇꯤꯡꯕ ꯑꯦ ꯈꯣꯏ ꯕꯥꯥꯍꯣꯏ ꯇꯧꯕꯗꯣ
ꯑꯥ
ꯑꯗꯨꯗꯒꯤꯗꯤ ꯑꯗꯨ ꯇꯧꯔꯒ ꯀꯩꯅꯣ ꯇꯧꯕ ꯍꯥꯏꯇꯥꯔꯦ ꯐꯧꯖꯦ ꯑꯃꯨꯛ ꯃꯔꯨ ꯃꯔꯨꯗꯣ ꯑꯃꯨꯛ ꯑꯩꯈꯣꯏ ꯂꯧꯄꯥꯛꯁꯤꯗ ꯐꯧ ꯍꯨꯟꯕꯒꯤ ꯔꯣꯇꯥ ꯕꯦꯇꯔꯅ ꯐꯣꯔꯁꯟꯒꯤ ꯇ꯭ꯔꯦꯛꯇꯔꯒꯤ ꯔꯣꯇꯥ ꯄꯦꯠꯇꯔꯅ ꯎ꯭ꯔ ꯎꯪꯊꯠꯄꯤ ꯑꯝ ꯂꯩꯕꯗꯣ
ꯈꯪꯉꯦ ꯈꯪꯉꯦ
ꯎꯝ ꯑꯗꯨꯗ ꯎꯪꯋꯦ ꯑꯈꯣꯏꯅ ꯂꯧ ꯍꯨꯜꯂꯝꯗꯥꯏꯁꯤꯗꯩ ꯏꯁꯤꯡꯗꯤ ꯈꯤꯇꯪ ꯈꯤꯇꯪꯗꯤ ꯂꯧ ꯐꯩꯗꯣꯝ ꯐꯩꯗꯣꯝꯗꯨꯗꯤ ꯏꯁꯤꯡ ꯌꯥꯎꯍꯟꯗꯕ ꯌꯥꯗꯦꯕ
ꯑꯥ
ꯍꯥꯏꯗꯤ ꯀꯪꯅ ꯍꯨꯜꯂꯗꯤ ꯀꯩꯁꯨ ꯐꯧꯖꯦ ꯍꯧꯒꯟꯗꯦꯕ
ꯑꯥ
ꯏꯁꯤꯡ ꯈꯤꯇꯪ ꯌꯥꯎꯔꯒ ꯍꯨꯟꯕ ꯍꯥꯏꯖꯤꯗꯅꯕꯨ ꯍꯨꯜꯂꯅꯤ ꯑꯗꯨꯒ ꯉꯁꯤ ꯅꯨꯃꯤꯠ ꯅꯤꯅꯤ ꯊꯝꯃꯝꯗꯣꯏꯅꯦꯕ ꯏꯁꯤꯡꯖꯤꯗ ꯐꯧꯖꯦ ꯇꯤꯡꯍꯜꯂ ꯂꯒꯥ
ꯑꯥ
ꯑꯗꯒꯤ ꯏꯁꯤꯡꯖꯦ ꯑꯈꯣꯏꯅ ꯑꯃꯨꯛ ꯐꯥꯠꯇꯣꯛꯀꯤꯗꯣꯏꯅꯦꯕ ꯑꯈꯣꯏꯒꯤ ꯇ꯭ꯔꯦꯟ ꯂꯣꯝꯗ
ꯑꯥ
ꯑꯒ ꯑꯗꯨꯝ ꯏꯁꯤꯡꯗꯣ ꯏꯁꯤꯡ ꯂꯩꯔ ꯍꯣꯟꯖꯤꯟꯈ꯭ꯔꯒ ꯑꯗꯨꯝ ꯏꯁꯤꯡꯗꯨꯗ ꯅꯨꯃꯤꯠ ꯃꯉꯥꯅꯤ ꯇꯔꯨꯛꯅꯤ ꯊꯝ ꯌꯥꯗꯦꯀꯣ ꯊꯝꯕ ꯌꯥꯗꯦ ꯍꯥꯏꯕꯒꯤ ꯃꯔꯝꯗꯤ ꯐꯧꯖꯦ ꯄꯨꯝꯗꯣꯏꯅꯦꯕ ꯄꯨꯝꯕꯗꯤꯖꯨ ꯍꯧꯔꯛꯑꯔꯣꯏꯗꯅ ꯑꯗꯨꯅ ꯃꯇꯣꯟ ꯊꯣꯛꯂꯀꯥꯟꯗ ꯃꯇꯣꯟꯖꯦ ꯊꯣꯑꯦꯅ ꯑꯩꯈꯣꯏꯅ ꯑꯗꯨꯝ ꯅꯨꯃꯤꯠ ꯅꯤꯅꯤꯗ ꯃꯇꯣꯟ ꯊꯣꯛꯄꯅꯦꯕ
ꯑꯥ
ꯏꯁꯤꯡꯖꯦ ꯑꯈꯣꯏꯅ ꯐꯥꯠꯇꯣꯛꯑꯅꯦꯕ ꯏꯁꯤꯡ ꯐꯥꯠꯇꯣꯛꯄꯗꯒꯤꯗꯤ ꯑꯗꯨꯝ ꯐꯧ ꯑꯣꯏꯅ ꯍꯧꯔꯅꯤ ꯑꯗꯒꯤꯗꯤ ꯐꯧ ꯍꯧꯔꯛꯄꯗꯒꯤꯗꯤ ꯑꯈꯣꯏꯅ ꯅꯥꯄꯤ ꯍꯧꯗꯅꯕ ꯗ ꯍꯥꯔ ꯀꯩꯀꯥ ꯆꯥꯏꯔꯅꯤ ꯁꯨꯃꯥꯏ ꯇꯧꯋꯦ ꯅꯣꯏꯒꯤꯗꯤ ꯁꯨꯃꯥꯏꯟ ꯇꯧꯕꯔꯅꯦ ꯅꯣꯏꯒꯤ ꯂꯧ ꯈꯨ ꯈꯨ ꯈꯨꯃꯥꯏꯟ ꯇꯧꯒꯦ ꯅꯣꯏꯒꯤꯅ ꯂꯧ ꯈꯨꯖꯦ
ꯂꯧ ꯈꯨꯖꯦ ꯑꯈꯣꯏꯒꯤꯗꯤ ꯑꯥ ꯅꯪꯅ ꯍꯧꯖꯤꯛꯇ ꯍꯥꯏꯕ ꯐꯧ ꯍꯥꯏꯗꯤ ꯑꯈꯣꯏꯅ ꯊꯥꯅꯤꯡꯕꯗꯣ ꯕꯣꯔꯥꯗ ꯍꯥꯟꯖꯜꯂ ꯇꯧ ꯇꯧꯕꯤꯗꯣ ꯑꯗꯨꯖꯨ ꯑꯗꯨꯝ ꯇꯧꯕ ꯌꯥꯎꯋꯤ ꯑꯗꯨꯒ ꯑꯈꯣꯏꯒꯤ ꯑꯣꯏꯅꯗꯤ ꯀꯅꯣ ꯇꯧꯋꯦ ꯈꯣꯏꯒꯤ ꯄꯦꯀꯦꯠ ꯄꯦꯀꯦꯠꯇ ꯂꯥꯛꯄꯗꯣ ꯑꯗꯨꯗꯣ ꯑ ꯑ ꯑꯗꯨꯗꯣ ꯑꯣꯏꯅ ꯇꯧꯔꯒ ꯇꯧꯋꯦꯕ ꯑꯈꯣꯏꯗꯣ ꯀꯩꯅꯣ ꯇꯧꯕꯅꯤꯅꯦ ꯎꯝ ꯂꯧꯍꯣꯟ ꯑꯣꯏꯅ ꯍꯨꯟꯕ꯭ꯔꯥ ꯑꯗꯨꯃꯥꯏ ꯀꯩꯅꯣꯝ ꯇꯧꯕꯅꯦ ꯑꯩ ꯗꯣ ꯑꯗꯣ ꯑꯗꯨ ꯍꯨꯟꯕꯩꯗꯨꯗꯤ ꯄꯥꯛ ꯑꯩ ꯌꯥꯎꯗꯦꯕꯀꯣ ꯑꯩꯅ ꯑꯩ ꯑꯩꯅ ꯍꯦꯛ ꯌꯥꯎꯕ ꯍꯥꯏꯕꯕꯨ ꯂꯧꯍꯣꯟ ꯐꯣꯏꯕ ꯑꯗꯨꯒ ꯂꯧꯕꯨꯛꯇ ꯂꯧꯍꯣꯟ ꯍꯣꯟꯗꯕꯥ ꯑꯗꯨꯒ ꯂꯧꯔꯤꯌꯥ ꯀꯩꯀꯥ ꯍꯥꯏꯐꯦꯠ ꯍꯥꯏꯐꯦꯠ ꯍꯥꯏꯕ ꯑꯗꯒꯤ ꯍꯥꯄꯨ ꯀꯩꯀꯥ ꯈꯨꯟꯇꯣꯛꯄ ꯈꯣꯠꯇꯣꯛꯄꯕꯨꯗꯤ ꯇꯧꯋꯦ ꯑꯗꯨꯗꯨꯒ ꯑꯥ ꯍꯥꯏꯗꯤ ꯑꯗꯨꯒꯤ ꯄ꯭ꯔꯣꯁꯦꯁ ꯍꯥꯏꯗꯤ ꯑꯥ ꯐꯧꯗꯣ ꯀꯃꯥꯏꯅ ꯀꯩꯅꯣ ꯇꯧꯒꯗꯒꯦ ꯍꯥꯏꯕ ꯄꯣꯠ ꯄꯣꯠꯇꯨꯗꯤ ꯑꯩ ꯑꯗꯨꯒꯨꯝꯕꯗꯨꯗꯤ ꯈꯪꯗꯦꯕ ꯈꯣꯏ ꯕꯕꯥꯍꯣꯏ ꯈꯣꯏ ꯃꯥꯃꯍꯣꯏꯅ ꯂꯣꯏ ꯇꯧꯋꯦꯕ ꯑꯗꯨꯗꯤ ꯍꯥꯏꯗꯤ ꯑꯩꯗꯣ ꯌꯨꯝꯗꯨꯖꯨ ꯌꯨꯝꯗꯨꯖꯨ ꯄꯥꯛ ꯂꯩꯇꯕ ꯍꯥꯏꯇꯥꯔꯦ ꯑꯗꯨꯗꯨꯅ ꯃꯣꯏꯅ ꯊꯕꯛ ꯇꯧꯖꯤ ꯇꯧ ꯊꯕꯛ ꯇꯧꯖꯤ ꯍꯥꯏꯔ ꯍꯥꯏꯔꯀꯥꯟꯗ ꯈꯛꯇꯅꯦꯕ ꯑꯩꯅ ꯌꯨꯝꯗ ꯀꯨꯝꯃꯤꯖꯦ
ꯑꯣ
ꯑꯗꯨꯗꯨꯅꯥ ꯑꯩꯗꯣ ꯌꯥꯝ ꯀꯟꯅ ꯈꯪꯕꯗꯤ ꯑꯣꯏꯗꯦ ꯑꯗꯨꯒꯤ ꯃꯔꯝꯗ
ꯑꯁ ꯑꯗꯣ ꯍꯥꯏꯔꯒ ꯑ ꯂꯧ ꯁꯨꯕ ꯀꯥꯟꯗ ꯈ꯭ꯋꯥꯏꯗꯒꯤ ꯋꯥꯕꯖꯦ ꯑꯩꯒꯤ ꯑꯣꯏꯅꯗꯤꯅꯦ
ꯑꯥ
ꯑꯈꯣꯏꯒꯤ ꯂꯧ ꯂꯤꯡꯉꯝꯗꯥꯏꯒꯤ ꯍꯥꯄꯨ ꯈꯨꯟꯕꯖꯦ ꯂꯧꯕꯨꯛꯇ ꯇꯥꯕ ꯍꯥꯄꯨ ꯈꯨꯟꯕꯖꯦ
ꯑꯥ ꯑꯥ ꯑꯥ
ꯑꯁ ꯑꯩꯗꯤ ꯁꯤꯅꯦ ꯈ꯭ꯋꯥꯏꯗꯩ ꯏꯋꯥ ꯋꯥꯑꯦꯕꯣ
ꯋꯥꯕ ꯍꯥꯏꯖꯦ ꯑꯗꯨꯅꯤꯕꯣ
ꯍꯥꯏꯗꯤ ꯂꯧ ꯍꯣꯟ ꯂꯧ ꯌꯩꯔꯝꯗꯥꯏꯒꯤ ꯐꯧꯕꯣꯡ ꯈꯣꯝꯕ ꯍꯣꯟꯒꯤꯕꯅ ꯐꯩꯌꯦꯕ ꯑꯗꯨꯒꯤ ꯍꯥꯄꯨ ꯈꯨꯟꯕꯒꯤ ꯑꯗꯨꯝ ꯈ꯭ꯋꯥꯡꯖꯤ ꯅꯣꯟꯗꯔꯒ ꯑꯗꯨꯝ ꯂꯩꯕꯗꯤ ꯑꯗꯨꯛ ꯆꯥꯎꯔꯕꯗꯣ ꯀꯥꯏꯗꯒꯤ ꯑꯗꯨꯃꯨꯛ ꯋꯥꯕ ꯂꯩꯇꯦ
ꯑꯩ ꯑꯩꯖꯨ ꯑꯩꯖꯨ ꯑꯝꯇꯪ ꯇꯧꯕ ꯌꯥꯎꯒ꯭ꯔꯦꯅꯦ ꯑꯈꯣꯏꯒꯤ ꯏꯕꯥꯏ ꯍꯣꯏꯒꯤ ꯂꯧ ꯄꯔꯤ ꯑꯅꯤꯃꯨꯛ ꯎꯕꯗꯥ ꯑꯁ ꯑꯗꯨ ꯂꯧꯔꯤꯌꯥꯖꯨ ꯍꯥꯏꯕ ꯅꯨꯃꯤꯠꯇꯨꯗ ꯈꯨꯗꯛꯇ ꯑꯗꯨꯝ ꯑꯗꯨꯗꯨꯒꯥ ꯍꯥꯄꯨꯖꯨ ꯑꯃꯨꯛ ꯈꯨꯟꯕꯅꯦꯃꯤ ꯑꯈꯣꯏ ꯃꯉꯥ ꯃꯨꯛ ꯄꯨꯗꯤ ꯁꯨꯏ ꯍꯥꯏꯕꯕꯨ ꯑꯁ ꯂꯧ ꯄꯔꯤ ꯑꯅꯤꯗꯨꯗ ꯑꯈꯣꯏ ꯃꯉꯥꯗꯨꯗꯅ ꯀ꯭ꯌꯥꯝ ꯀꯟꯅ ꯀꯅꯣꯕꯨꯗꯤ ꯇꯧꯔꯨꯅꯤ ꯁꯤꯒꯦ ꯇꯧꯕꯅꯤ ꯀꯩꯅꯣꯅꯦ
ꯋꯥꯏ ꯍꯥꯏꯕ ꯌꯥꯝ ꯂꯧ ꯎꯕꯁꯦ
ꯃꯥꯟꯅꯦ ꯃꯥꯟꯅꯦ ꯂꯧ ꯎꯕꯕꯨ ꯂꯧ ꯎꯕꯖꯦ ꯋꯥꯔꯖꯨ ꯁꯨꯃꯥꯏꯅ ꯍꯥꯏꯅꯕ ꯑꯝꯖꯨ ꯂꯩꯀꯣ ꯂꯧ ꯎꯗꯣꯏ ꯁꯔꯨꯛꯇꯥ ꯃꯤꯔꯝꯗꯒꯤ ꯄꯣꯔꯛꯄ ꯆꯦꯡꯖꯤ ꯑꯣꯏꯅ ꯋꯥꯜꯂ ꯆꯥꯖꯒꯦꯒꯥꯅ ꯍꯥꯏꯕ ꯃꯤ ꯀꯥꯡꯒꯨ ꯑꯝꯖꯨ ꯂꯩꯇ꯭ꯔꯣ
ꯎꯝ ꯂꯩ
ꯑꯗꯣ ꯅꯪ ꯋꯥꯈꯟꯗꯗꯤ ꯎꯕꯅ ꯐꯕ꯭ꯔꯥ ꯃꯤꯔꯝꯗꯒꯤ ꯆꯦꯡꯗꯨ ꯆꯥꯕꯅ ꯐꯕ꯭ꯔꯥ ꯀꯔꯤ ꯈꯜꯂꯤ
ꯑꯥ ꯑꯥ ꯍꯥꯏꯗꯤ ꯎꯔꯒ ꯎꯔꯒ ꯆꯥꯕꯖꯤꯅꯗꯤ ꯐꯗꯣꯏꯅꯦ ꯀꯩꯒꯤꯅꯣ ꯍꯥꯏ ꯀꯥꯟꯗ ꯃꯤꯔꯝꯗꯩ ꯒꯤ ꯄꯨꯁꯜꯂꯒ ꯆꯥꯕ ꯍꯥꯏꯖꯤꯗꯕꯨ ꯃꯤꯉꯣꯟꯗ ꯄꯩꯁꯥ ꯆꯠꯈꯤꯗꯣꯏꯅꯦ ꯑꯗꯒꯤ ꯑꯩꯈꯣꯏꯒꯤ ꯑꯩꯈꯣꯏꯒꯤ ꯍꯥꯏꯗꯤ ꯑꯩꯈꯣꯏꯅ ꯁꯤꯗ ꯊꯥꯖꯔꯒ ꯑꯩꯈꯣꯏꯅ ꯆꯥꯕꯗꯨꯗꯤ ꯑꯩꯈꯣꯏꯅ ꯑꯗꯨꯝ ꯑꯣꯏꯍꯧꯗꯣꯏꯅꯤ ꯑꯗꯒꯤ ꯈꯪꯗꯦꯗ ꯑꯩꯈꯣꯏꯅ ꯄꯨꯊꯣꯛꯄꯖꯤꯅ ꯐꯩ ꯍꯥꯏꯅꯤꯡꯉꯦ ꯍꯥꯏꯅꯤꯡꯕꯕꯨꯗꯤ ꯑꯗꯨ ꯑꯣꯏꯇꯥꯔꯒꯖꯨ ꯑꯩꯗꯤ ꯇꯁꯦꯡꯅ ꯂꯧ ꯎꯗꯨꯏ ꯁꯔꯨꯛꯄꯨꯗꯤ ꯋꯥꯜꯂ ꯆꯥꯖꯒꯤꯒꯦ ꯍꯥꯏꯕ ꯃꯤꯅꯦꯕꯀꯣ
ꯎꯝ
ꯋꯥꯅꯤꯡꯗꯕꯒꯤ ꯍꯥꯏꯇꯥꯔꯦ ꯁꯦꯡꯅ ꯍꯥꯏ ꯀꯥꯟꯗ ꯑꯗꯨꯗꯨꯅ ꯐꯕꯒꯤꯗꯤ ꯑꯩꯈꯣꯏ ꯏꯁꯥꯅ ꯎꯖꯕꯗꯨꯅ ꯐꯕ ꯌꯥꯝ ꯊꯤ ꯍꯦꯜꯂꯤꯗ
ꯑꯗꯨꯏꯖꯨ ꯅꯠꯇꯅ ꯆꯥꯕ ꯊꯛꯄꯗ ꯏꯁꯥꯅ ꯄꯨꯊꯣꯛꯆꯕ ꯄꯣꯠ ꯍꯗꯤ ꯍꯥꯏꯗꯤ ꯍꯥꯔ ꯁꯤꯅ ꯅꯕꯩ ꯆꯥꯡ ꯇꯤꯜ ꯍꯤꯗꯤꯛ ꯁꯤꯖꯤꯟꯅꯕꯒꯤ ꯆꯥꯡꯖꯦ ꯌꯥꯝ ꯅꯦꯝꯗꯣꯏꯅꯦ ꯅꯠꯇ꯭ꯔꯥ
ꯑꯥ ꯏꯅꯤꯡ ꯏꯅꯤꯡ ꯇꯝꯅ ꯏꯅꯤꯡ ꯏꯅꯤꯡꯇꯝꯅꯖꯨ ꯆꯥꯖꯗꯣꯏꯅꯤꯗꯣ
ꯃꯥꯅꯦ ꯃꯥꯅꯦ ꯑꯗꯣ ꯑꯁ ꯃꯤꯔꯝꯗꯩ ꯄꯨꯁꯤꯜꯂꯛꯄꯁꯤꯅꯗꯤ ꯀꯩꯁꯨ ꯍꯥꯎꯇꯦꯗ
ꯍꯥꯎꯇꯤꯌꯦ ꯃꯣꯏꯗꯤ ꯀꯩꯅꯣ ꯉꯥꯛꯇꯅꯦ ꯍꯥꯏꯗꯤ ꯆꯦꯡ ꯑꯍꯥꯎꯕ ꯑꯝꯇ ꯄꯨꯁꯜꯂꯛꯇꯦꯗꯅ ꯃꯣꯏꯗꯤ ꯄꯟꯖꯥꯕ ꯍꯔꯤꯌꯥꯅ ꯉꯥꯛꯇꯅꯦꯕ ꯄꯨꯁꯜꯂꯛꯏ ꯃꯌꯥꯝꯖꯦ ꯑꯁꯤꯒꯨꯝꯕ ꯆꯦꯡꯖꯤꯗꯤ ꯍꯥꯎꯇꯦꯕ ꯁꯦꯡꯅ ꯍꯥꯏꯔꯗꯤ
ꯎꯝ ꯑꯗꯨꯅꯦ ꯍꯥꯎꯇꯦ ꯍꯥꯎ ꯇꯦ ꯃꯣꯏ ꯃꯣꯏꯒꯤ ꯆꯦꯡꯖꯤꯗꯤꯅꯦ ꯍꯥꯎꯇꯦꯕ ꯈꯣꯏꯅ ꯏꯁꯥꯅ ꯑꯩꯈꯣꯏꯒꯤ ꯂꯩꯖꯔꯤꯕ ꯏꯔꯝꯗꯝꯒꯤ ꯐꯧ ꯍꯥꯏꯔꯖꯨ ꯊꯣꯏꯕꯤ ꯂꯩꯔꯤ ꯗꯔꯝ ꯂꯩꯔꯤ ꯈꯝꯕ ꯂꯩꯔꯤ ꯁꯤꯒꯤ ꯆꯦꯡꯒꯤ ꯃꯍꯥꯎꯖꯤꯗꯤꯀꯣ
ꯑꯥ ꯃꯥꯅꯦ ꯃꯥꯅꯦ ꯑꯩꯈꯣꯏ ꯍꯥꯏꯗꯤ ꯑꯈꯣ ꯑꯩꯈꯣꯏꯒꯤ ꯃꯤꯇꯩ ꯆꯦꯡ ꯖꯦ ꯑꯍꯥꯎ ꯑꯍꯥꯎꯕꯖꯨ ꯌꯥꯝ ꯂꯩꯗꯅꯀꯣ
ꯎꯝ
ꯑꯗꯒꯤ ꯈꯤꯇꯪ ꯆꯥꯕꯗ ꯑꯗꯨꯝ ꯍꯥꯏꯗꯤ ꯃꯌꯥꯝ ꯆꯥꯗ꯭ꯔꯖꯨ ꯌꯥꯕꯅꯦꯕ ꯄꯨꯛ ꯑꯗꯨꯝ ꯊꯟ